ꯍꯜꯂꯣ
ꯇꯥꯗꯕ꯭ꯔꯣ
ꯇꯥꯕ꯭ꯔꯣ
ꯑꯧ ꯇꯥꯏꯌꯦ ꯇꯥꯏꯌꯦ
ꯀꯩꯗꯧꯔꯥꯝꯃꯤꯅꯣ
ꯆꯨꯝ ꯍꯤꯕꯔꯝꯃꯤꯅꯦꯗ
ꯑꯣ ꯆꯥꯛ ꯏꯁꯤꯡ ꯆꯥꯔꯕꯣ
ꯍꯣꯏ ꯆꯔꯦ
ꯀꯩ ꯃꯊꯦꯜ ꯆꯥꯔꯒꯦ
ꯉꯁꯤꯗꯤ ꯀꯩꯅꯣ ꯎꯁꯣꯏ ꯑꯣꯏꯅ ꯆꯔꯤꯗ
ꯑꯣ ꯌꯨꯝ ꯄꯥꯜꯂꯕꯨꯣ ꯄꯥꯟꯗ꯭ꯔꯤꯕꯣ
ꯄꯥꯥꯟꯟ꯭ꯔꯤꯗ
ꯄꯥꯟꯗꯔꯤꯌꯥ
ꯎꯝ
ꯑꯉꯥꯡ ꯑꯣꯏꯔꯤꯕꯣ
ꯂꯩꯅꯤꯁꯥꯕꯤ ꯐꯔꯤ
ꯂꯩꯩꯁꯥꯕꯤ ꯐꯥꯔꯦ
ꯎꯝ
ꯀꯣꯂꯦꯖ ꯇꯝꯕ ꯂꯣꯏꯔꯕꯣ
ꯀꯂꯦꯖ ꯄꯈꯔ ꯂꯣꯏꯁꯤꯖ
ꯃꯤꯁꯂꯦ
ꯍꯣꯏ
ꯌꯨꯝꯗ ꯂꯩꯔꯣ ꯔꯦꯟꯇ ꯂꯩꯔꯣ
ꯌꯨꯝꯗ ꯂꯩꯌꯦ
ꯌꯨꯝꯗ ꯂꯩꯌꯦ
ꯆꯥꯛ ꯀꯩ ꯆ ꯆꯒꯦ ꯍꯥꯥ
ꯍꯥꯥ
ꯅꯪ ꯍꯧꯖꯤꯛ ꯍꯥꯏꯕꯗꯨ ꯀꯔꯤ ꯍꯥꯏꯕꯅꯣ
ꯅꯪ ꯉꯥꯡꯕꯗꯤ ꯌꯥꯝ ꯇꯞꯅ ꯇꯥꯏꯌꯦ ꯐꯣꯟꯗꯣ ꯈꯤꯇꯪ ꯂꯩꯦꯈꯠꯄꯤꯌꯣ
ꯀꯔ ꯏꯟꯖꯥꯡ ꯆꯥꯒꯦ
ꯉꯥ ꯊꯣꯡꯕ ꯆꯥꯏꯌꯦ ꯅꯪꯗꯤ ꯀꯩ ꯉꯥꯡ ꯆꯥꯒꯦ
ꯎ ꯁꯋꯥꯣꯏ ꯆꯥꯏ
ꯎꯆꯁꯣꯏ ꯑꯣ ꯅꯣꯏꯆ ꯅꯪ ꯀꯌꯥ ꯁꯨꯒꯦ
ꯏ ꯊꯟꯗꯅꯤꯗ
ꯇꯥꯕ꯭ꯔꯣ
ꯍꯣꯏ ꯇꯥꯏꯌꯦ ꯇꯥꯗꯕ꯭ꯔꯅꯦ ꯅꯦꯋꯥꯛ ꯅꯨꯡꯉꯥꯏꯇꯕꯒꯤ ꯑꯣꯏꯔꯝꯃꯅꯦ
ꯑꯥꯎ ꯅꯣꯏ ꯐꯦꯃꯤꯂꯤ ꯃꯦꯝꯕꯔ ꯀꯌꯥ ꯁꯨꯒꯦ
ꯍꯥꯥ
ꯅꯣꯏꯒꯤ ꯏꯆꯤꯟꯜꯅꯥꯎ ꯀꯌꯥ ꯁꯨꯒꯦꯕ
ꯏꯊꯟꯗꯅꯦ
ꯃꯊꯟꯗꯅꯦ
ꯎꯝ
ꯑꯗꯨꯗꯤ ꯌꯥꯝ ꯅꯨꯡꯉꯥꯏꯅ ꯂꯩꯔꯦ
ꯑꯥ
ꯑꯗꯨꯗꯤ ꯌꯥꯝ ꯅꯨꯡꯉꯥꯏꯅ ꯂꯩꯕ꯭ꯔꯣ
ꯃꯥꯅꯨꯡꯉꯥꯏꯇꯗ
ꯅꯨꯡꯉꯥꯏꯇꯌꯥ
ꯎꯝ ꯌꯥꯝ ꯊꯤ ꯅꯨꯡꯉꯥꯏꯕꯗꯤ ꯑꯣꯏꯗꯦ
ꯎꯝ ꯈꯔ ꯈꯔꯗꯤ ꯑꯗꯨꯝ ꯅꯨꯡꯉꯥꯏꯌꯦꯕꯀꯣ
ꯈꯔ ꯈꯔꯗꯤ ꯅꯨꯡꯉꯥꯏ ꯅꯣꯡ ꯇꯥꯕ꯭ꯔꯥ ꯅꯣꯏ ꯑꯗꯨꯋꯥꯏꯗ ꯀꯩꯅꯣ ꯇꯝꯒꯤ ꯃꯤꯔꯣ ꯆꯤꯡꯒꯤ ꯃꯤꯔꯣ ꯇꯥꯕ꯭ꯔꯣ ꯎꯝ ꯆꯤꯡꯗꯒꯤꯔ ꯇꯝꯗꯒꯤꯔꯣ
ꯇꯝꯗꯒꯤꯅꯦ
ꯑ
ꯅꯪꯗꯤ
ꯆꯤꯡꯗꯒꯤꯅꯦ ꯑꯩꯗꯤ
ꯆꯤꯡꯒꯤ ꯑꯗꯨꯗ ꯆꯤꯡꯗ ꯅꯣꯡ ꯇꯥꯕ꯭ꯔꯣ
ꯇꯥꯏꯌꯦ ꯍꯣꯏ ꯍꯧꯖꯤꯛꯁꯨ ꯇꯥꯔꯛꯀꯗꯕ ꯃꯥꯜꯂꯦ ꯍ ꯈ ꯇꯥꯔ ꯂꯩꯑꯦ
ꯑꯣ ꯇꯝꯗꯒꯗꯤ ꯂꯥꯛꯇ꯭ꯔꯕꯣ ꯆꯤꯡꯗ ꯑꯗꯨꯝ ꯂꯩꯔꯕꯣ
ꯇ ꯂꯩꯒꯗꯕ ꯃꯈꯩ ꯂꯣꯏ ꯂꯩꯕ ꯂꯣꯏꯔꯦꯅꯦ ꯁ꯭ꯀꯨꯜ ꯀꯥꯕ ꯁꯀꯨꯠ ꯁ꯭ꯀꯨꯜ ꯂꯥꯏꯔꯤꯛ ꯇꯣꯡꯗꯕ ꯃꯈꯩ ꯇꯥꯍꯜꯂꯣꯏꯔꯒ ꯑꯃꯨꯛ ꯍꯜꯂꯛꯑꯕꯅꯦ ꯍ
ꯑꯣ ꯇꯝꯕ ꯌꯥꯕ ꯇꯝꯝꯃꯒ ꯑꯃꯨꯛ ꯍꯜꯂꯦꯕ ꯑꯣ ꯁꯤꯗ ꯂꯩꯕ ꯅꯨꯡꯉꯥꯏꯕ꯭ꯔꯣ
ꯎꯝ ꯅꯨꯡꯉꯥꯏ ꯍꯥꯏꯇꯥꯔꯦ ꯑꯗꯨꯅ
ꯎꯝ ꯂꯥꯛꯑꯔꯣꯏꯗ꯭ꯔ ꯁꯤꯗ
ꯂꯥꯛꯀꯅꯦ ꯃꯥꯔꯛꯁꯤ ꯀꯩꯀꯥ ꯂꯧꯗ꯭ꯔꯤꯌꯦ
ꯀꯥꯏꯗꯩ ꯇꯃꯀꯦ
ꯌꯥꯝꯃꯦꯕ ꯑꯩꯅ ꯇꯝꯃꯛꯏꯁꯦ
ꯃꯦ
ꯎꯝ
ꯑꯥ ꯑꯗꯨꯝ ꯂꯝꯕꯤꯗ ꯆꯠꯄ ꯆꯠꯊꯣꯛ ꯆꯠꯁꯤꯟꯗ ꯑꯗꯨꯝ ꯌꯥꯕ꯭ꯔꯣ ꯀꯩꯁꯨꯝ ꯄ꯭ꯔꯣꯕ꯭ꯂꯦꯝ ꯂꯩꯇꯕ꯭ꯔꯣ
ꯍꯧꯖꯤꯛꯀꯥꯟꯗꯤ ꯌꯥꯗ꯭ꯔꯦ ꯉꯔꯥꯡ ꯉꯔꯥꯡꯗꯨꯅ ꯏꯔꯥꯡ ꯍꯦꯟꯖꯤꯟꯈ꯭ꯔꯕ ꯃꯥꯜꯂꯦ ꯑꯗꯨꯅ ꯔꯤ ꯆꯠ ꯍꯟꯗꯦ
ꯑꯣ
ꯐꯠꯇꯕ ꯑꯃ ꯂꯩꯕꯗꯣ ꯃꯣꯏꯅꯅꯤꯅꯦ
ꯀꯣ
ꯑꯩꯈꯣꯏꯗꯤ ꯌꯥꯝ ꯐꯕ
ꯀꯩ ꯍꯥꯏꯕꯅꯣ ꯇꯥꯍꯧꯗ꯭ꯔ ꯑꯝꯇꯔ ꯍꯥꯏꯕꯤꯌꯣ
ꯑꯩꯈꯣꯏꯗꯤ ꯌꯥꯝ ꯐꯕꯀꯣ
ꯑꯥ
ꯐꯠꯇꯕ ꯀꯥꯡꯕꯨ ꯑꯃ ꯂꯩꯕꯗꯣ
ꯑꯣ ꯑꯃ ꯀꯩꯅꯣꯗꯣ ꯍꯤꯡꯆꯥꯥꯗꯣ ꯍꯤꯡꯁꯥ ꯍꯤꯡꯁꯥꯕꯁꯤꯡꯗꯨꯔꯣ ꯃꯤ ꯃꯥꯟꯗꯕꯁꯤꯡꯗꯣ
ꯑꯣ ꯋꯥ ꯍꯥꯏꯅꯤꯡꯗꯦ ꯍꯤꯡꯆꯥꯥꯕꯅꯦ
ꯎꯝ ꯎꯝ ꯃꯣꯏꯁꯦ ꯍꯤꯡꯆꯥꯕꯅꯤꯀꯣ
ꯎꯝ ꯍꯧꯖꯤꯛ ꯍꯧꯖꯤꯛꯀꯥꯟꯁꯤꯗꯤꯀꯣ ꯃꯣꯏ ꯃꯣꯏꯒꯤ ꯃꯃꯤꯡꯐꯥꯎ ꯃꯣꯏꯒꯤ ꯁꯛꯐꯥꯎ ꯌꯦꯡꯅꯤꯡꯗ꯭ꯔꯦ ꯑꯩꯈꯣꯏꯁꯦ
ꯑꯣ ꯅꯣꯏꯁꯨ ꯑꯗꯨꯃꯥꯏꯅ ꯑꯣꯏꯔꯕꯣ
ꯎꯝ
ꯑꯩꯈꯣꯏꯗꯤ ꯀꯨꯏꯔꯦ ꯃꯦ ꯗꯦꯠ ꯊ꯭ꯔꯤꯗꯣ
ꯎꯝ
ꯑꯗꯨꯗꯤ ꯑꯩ ꯌꯦꯡꯅꯤꯡꯗ꯭ꯔꯦ
ꯌꯥꯗ꯭ꯔꯦ ꯍꯧꯖꯤꯛꯇꯤ ꯁꯨꯝ ꯅꯨꯡ ꯅꯨꯡꯁꯤꯌꯨ ꯌꯥꯗ꯭ꯔꯦ
ꯍꯥꯏꯗꯤ ꯌꯥꯝꯅ ꯀꯩꯅꯣ ꯑꯣꯏꯔꯦ ꯚꯥꯏꯔꯁ ꯑꯣꯏꯔꯦ
ꯌꯥꯗ꯭ꯔꯦ ꯃꯣꯏꯁꯦ ꯕꯣ ꯌꯦꯡꯒꯗ꯭ꯔꯥ
ꯎꯝ ꯌꯦꯡꯗꯣꯏꯅꯦ ꯅꯪ ꯌꯦꯡꯗꯣꯏꯔꯣ
ꯍꯣꯏ ꯉꯁꯤꯒꯤ ꯅꯨꯃꯤꯠꯁꯤꯅꯦ ꯉꯥꯏꯔꯛꯏꯁꯦ
ꯑꯥꯔꯖꯦꯟꯇꯤꯅ ꯁꯞꯄꯣꯔꯠ ꯇꯧꯕ꯭ꯔꯥ
ꯑꯥ
ꯑꯗꯨꯗꯤ ꯚ ꯑꯩ ꯋꯥꯆꯞꯇ ꯍꯣꯔꯦꯟꯟꯅ
ꯑ
ꯀꯩꯅꯣꯝ ꯍꯥꯏꯔꯛꯀꯦ ꯑꯩ ꯁꯥꯟꯅ ꯂꯣꯏꯔꯒ ꯀꯣ
ꯍꯣꯏ ꯍꯣꯏ ꯍꯥꯏꯔꯛꯑꯣ ꯅꯪ ꯀꯩꯅꯣ ꯔꯣꯅꯦꯜꯗꯣ ꯅꯠꯇ꯭ꯔꯣ
ꯅ ꯅꯣꯟ ꯅ ꯅꯅ ꯃꯦꯁꯤꯅꯦꯁꯤ
ꯑꯁ ꯉꯁꯤꯁꯦ ꯃꯦꯁꯤꯒꯤ ꯐꯦꯡ ꯉꯥꯛꯇ ꯊꯦꯡꯅꯩꯀꯣ
ꯃꯤꯁꯤ ꯐꯦꯡ ꯉꯥꯛꯇ ꯑꯣꯏꯅ ꯇꯧꯔꯔꯕꯃꯣ ꯁꯤꯁꯦ
ꯎꯝ ꯉꯁꯤ ꯑꯁ ꯃꯥ ꯄꯣꯛ ꯍꯧꯥꯎꯔꯗꯤ ꯆꯤꯏ ꯅꯨꯡꯉꯥꯏꯔꯣꯏꯍꯦ
ꯄꯔꯨꯋꯦ ꯄꯔꯨꯋꯦ ꯃꯥ ꯀ ꯀꯥꯗꯨꯅꯤ ꯀꯩꯅꯣ ꯒꯁꯅꯤ
ꯃꯥꯕꯣ ꯍꯧꯧꯔꯗꯤꯕꯣꯜ ꯑꯗꯨꯒ ꯌꯦꯡꯅꯤꯡꯉꯔꯣꯏꯅ ꯋꯥꯔꯀꯞꯁꯦ ꯇꯣꯛꯈ꯭ꯔꯅꯤ ꯃꯥ ꯄꯣꯔꯔꯗꯤ
ꯏ ꯃꯥ ꯄꯣꯔꯦ ꯋꯥꯔꯜ ꯀꯞ ꯇꯣꯛꯑꯦ ꯋꯥꯔꯜ ꯀꯞ ꯃꯥꯟꯅꯔꯣꯏ ꯑꯝꯇ ꯂꯣꯏꯅ ꯇꯣꯛꯑꯅꯦꯕ ꯃꯤ ꯂꯣꯏꯅ ꯕꯣꯟ ꯈꯔ ꯈꯔ ꯐꯖ ꯐꯖ ꯃꯃꯤꯡ ꯆꯠꯄꯒꯩ ꯂꯣꯏ ꯄꯣꯛꯈ꯭ꯔꯃꯤꯅꯀꯣ
ꯎꯝ
ꯃꯥꯁꯨ ꯄꯣꯁꯤꯜꯂꯛꯑꯗꯤ ꯋꯥꯔꯜ ꯀꯞ ꯀꯦꯟꯁꯦꯜ ꯇꯧꯔꯦ ꯑꯗꯨꯗꯤ
ꯃꯤ ꯈꯔ ꯋꯥꯡ ꯆꯥꯎꯕꯁꯤꯡꯗꯨꯁꯨ ꯀꯥꯞꯂꯒ ꯆꯠꯈ꯭ꯔꯦꯗꯣ ꯉꯔꯥꯡ
ꯋꯥꯅꯤꯀꯝ ꯉꯁꯤ ꯉꯁꯥꯏ ꯑꯍꯤꯡ ꯑꯍꯤꯡ ꯀꯥꯄ ꯆꯠꯈ꯭ꯔꯦ
ꯃꯥꯏ ꯐꯦꯟꯁꯤꯡꯗꯨꯅꯦ ꯈꯠꯅꯔꯤꯁꯦ ꯑꯁ ꯑꯩꯈꯣꯏꯁꯤ ꯈꯠꯅꯕꯅ ꯌꯥꯗ꯭ꯔꯤꯅꯦ
ꯅꯪꯁꯨ ꯅꯣꯏꯁꯨ ꯈꯟꯅꯕ꯭ꯔꯣ
ꯑꯁ ꯈꯠꯅꯕꯅꯦ ꯐꯖꯅ ꯈꯠꯅꯔꯒ ꯏꯁꯇꯦꯇꯁ ꯐꯥꯎ ꯌꯦꯡꯅꯗ꯭ꯔꯔꯤ ꯇꯧꯕꯅꯦ
ꯑꯣ ꯑꯩꯈꯣꯏꯁꯨ ꯈꯠꯟꯅꯩꯌꯦ ꯑꯩꯈꯣꯏ ꯃꯣꯏ ꯐꯦꯟꯁꯤꯡꯅ ꯑꯩꯈꯣꯏ ꯆꯥꯒꯦ ꯇꯧꯋ
ꯃꯆꯤꯟ ꯈꯨꯊꯤꯗꯨꯒ ꯖꯥꯇꯤ ꯑꯃꯗꯨꯒ ꯆꯞ ꯃꯥꯟꯅꯩꯅꯦ ꯃꯣꯏ ꯃꯣꯏ ꯐꯦꯟꯁꯤꯡꯁꯦ ꯃꯆꯤꯟꯗꯤ ꯏꯁ
ꯃꯥꯟꯅꯩꯌꯦ ꯃꯥꯟꯅꯩꯌꯦ ꯑꯩꯈꯣꯏꯁꯨꯦ ꯆꯥꯊꯣꯛꯀ ꯇꯧꯋꯦ ꯃꯣꯏ ꯃꯌꯥꯝ ꯃꯥꯟꯅꯔꯒ
ꯑꯗꯨꯅꯤ
ꯑꯩꯈꯣꯏꯅ ꯑꯃ ꯍꯥꯏ ꯃꯣꯏꯅ ꯇꯔꯥ ꯍꯥꯏꯔꯛꯑꯦ
ꯑꯗꯨꯅꯦ ꯍꯩꯗꯤ ꯍꯩꯗ꯭ꯔꯒ
ꯎ ꯏꯒꯣꯅ ꯊꯨꯝꯍꯠꯄ
ꯑꯗꯨꯅꯦ
ꯈꯔ ꯋꯥꯡꯖꯩꯗꯅ
ꯎꯝ
ꯑꯗꯨꯅꯅꯤꯗ
ꯈꯪꯗ꯭ꯔꯦ ꯉꯁꯤ ꯄꯔꯗꯤ ꯀꯃꯥꯏꯅ ꯇꯧꯅꯤ ꯈꯟꯕꯗ ꯑꯁ
ꯄꯣꯔꯛꯑꯦ ꯄꯣꯔꯛꯑꯦ ꯄꯣꯕ ꯈꯟꯕ ꯌꯥꯗꯦ ꯀꯥꯞꯄꯅ ꯈꯟꯒꯗꯧꯕ
ꯎ ꯑꯩꯈꯣꯏ ꯉꯁꯤ ꯁꯥꯟꯅꯒꯗꯕ ꯇꯤꯝꯗꯨꯁꯨ ꯌꯥꯝꯅ ꯅꯣꯞꯄ ꯇꯤꯝꯗꯤ ꯅꯠꯇꯦ ꯍꯥꯏꯅꯦ
ꯉꯁꯤ ꯊꯦꯡꯅꯗꯣꯏꯗꯨꯔꯣ
ꯑꯥꯎ
ꯎꯝ ꯌꯥꯝꯅ ꯀꯩꯅꯣ ꯇꯧꯕꯗꯤ ꯅꯠꯇꯦ ꯑꯗꯨꯝ ꯆꯥꯛ ꯆꯠꯂꯝꯗꯅꯤꯗ ꯑꯗꯣ ꯍꯟꯗꯛꯇꯤ ꯀꯩꯅꯣ ꯑꯩꯈꯣꯏꯒꯤ ꯒꯣꯁ ꯍꯣꯏ ꯇꯤꯝ ꯖꯣꯟꯗꯗꯤ ꯐꯖꯅ ꯂꯤꯡꯉꯤꯗꯅ
ꯑ
ꯃꯩꯊꯤꯠꯇꯣ ꯐꯖꯅ ꯐꯖꯕꯅꯦꯕ ꯍꯟꯗꯛꯇꯤ ꯖꯪ ꯉꯥꯛꯇ ꯑꯅꯧꯕ ꯄꯦꯔ ꯉꯥꯛꯇ ꯊꯥꯗꯣꯛꯄꯅꯤꯅꯅꯦ
ꯑꯥ
ꯃꯩꯇꯩꯗ ꯑꯗꯨꯝ ꯐꯖꯅ ꯁꯥꯟꯅꯩꯌꯦꯕ
ꯐꯖꯅ ꯁꯥꯟꯅꯔꯛꯑꯗꯤ ꯐꯅꯤꯗ ꯑꯁ ꯊꯋꯥꯏꯁꯦ ꯅꯨꯡꯉꯥꯏꯇꯦ
ꯑꯗꯨ ꯅꯪ ꯍꯣꯔꯦꯟ ꯕꯣꯟ ꯌꯦꯡꯉꯗꯤ ꯕꯣꯟꯖꯦꯡ ꯌꯦꯡ ꯑꯗꯨꯝ ꯇꯦꯛꯁ ꯇꯧꯖꯩ ꯇꯦꯛꯁ ꯊꯥꯅꯖꯩ ꯍꯥꯏꯅ
ꯌꯥꯏ ꯍꯣꯏ
ꯅꯪ ꯐꯣꯟꯗ ꯌꯦꯡꯗꯧꯔꯣ ꯀꯩꯗꯤ ꯌꯦꯡꯗꯣꯏꯅꯣ
ꯇꯥꯕ꯭ꯔꯥ ꯑꯥ ꯇꯥꯔꯦ
ꯅꯪ ꯐꯣꯟꯗ ꯌꯦꯡꯗꯣꯏꯔꯣ ꯇꯤꯚꯤꯗ ꯌꯦꯡꯗꯣꯏꯔꯣ
ꯐꯣꯟꯗ ꯌꯦꯡꯗꯣꯏꯅꯤꯗ
ꯑꯣ ꯑꯩꯒꯤ ꯐꯣꯟꯗ ꯌꯦꯡꯗꯣꯏꯅ ꯍꯣꯔꯦꯟ ꯑꯗꯨꯗ ꯌꯦꯡꯃꯤꯟꯅꯔꯁꯦ
ꯍꯣꯏ ꯀꯩ ꯌꯦꯟꯖꯥꯡ ꯆꯥꯔꯒꯦ
ꯎ ꯑꯅꯥꯊꯣꯕꯖꯩ
ꯔꯃꯤꯅꯤ ꯀꯣ
ꯎꯝ ꯍꯥꯎꯣꯏ ꯑꯗꯨꯗꯤ ꯏꯝꯐꯥꯜꯗꯗꯤ ꯀꯔꯝ ꯀꯥꯟꯗ ꯂꯥꯛꯀꯅꯤ
ꯂꯥꯛꯀꯦ ꯇꯧꯔꯝꯃꯕꯅꯦ ꯃꯁꯤꯒꯤ ꯁꯍꯦꯡ ꯆꯥꯕꯁꯤꯡꯁꯤꯅ ꯑꯃꯨꯛ ꯏꯔꯥꯡꯗ ꯊꯣꯛꯍꯜꯂꯦ ꯑꯗꯨꯒꯤ ꯆꯠꯄꯤ ꯌꯥꯗ ꯑꯗꯨꯅ ꯂꯩꯌꯦꯃꯤꯅꯦ
ꯑꯣ ꯌꯥꯝꯕ ꯌꯥꯔꯦ ꯑꯗꯨꯝ ꯂꯥꯛꯇꯣꯏ ꯅꯠꯇ꯭ꯔꯣ
ꯍꯣꯏ ꯂꯥꯛꯀꯦ ꯇꯧꯕꯁꯦ ꯀꯨꯏꯔꯕꯅꯦ ꯅꯍꯥꯟ ꯊꯥ ꯀꯩꯅꯣꯗꯒꯤ ꯑꯁ ꯄ꯭ꯂꯥꯟ ꯇꯧꯔꯒ ꯍꯧꯖꯤꯛ ꯐꯥꯎ ꯆꯠꯄ ꯐꯪꯗꯅ ꯂꯩꯔꯦ ꯃꯥꯔꯛꯁꯤꯠ ꯂꯧꯅꯤꯡꯉꯥꯏ ꯂꯥꯛꯅꯤꯡꯅꯦꯕ
ꯑꯝ ꯑꯗꯨꯗꯤ ꯁꯤꯗ ꯂꯥꯛꯑꯗꯤ ꯅꯨꯃꯤꯠ ꯀꯌꯥꯅꯤ ꯂꯩꯗꯣꯏꯕ
ꯈꯪꯗꯦ ꯅꯨꯃꯤꯠ ꯑꯃꯈꯛꯇꯒꯤ ꯂꯧ ꯂꯣꯏ ꯂꯧꯊꯣꯛꯄ ꯉꯝꯃꯣꯏꯗꯕ ꯑꯣꯏꯔꯗꯤ ꯑꯗꯨꯝ ꯂꯩꯊꯅꯤ
ꯂꯩꯐꯝꯗꯤ ꯂꯩꯕ꯭ꯔꯣ
ꯍꯣꯏ ꯏꯆꯦ ꯏꯆꯦ ꯍꯣꯏ ꯑꯩꯈꯣꯏ ꯑꯗꯨꯝ ꯌꯥꯝ ꯂꯩꯗ ꯑꯗꯨꯗ
ꯑꯣ ꯐꯌꯦꯦ ꯐꯔꯦ ꯂꯩꯔꯗꯤ ꯂꯥꯛꯑꯗꯤ ꯍꯥꯏꯔꯛꯑꯣ ꯑꯗꯨꯝ ꯊꯦꯡꯅꯖꯩ
ꯍꯣꯏ
ꯕꯣꯏ ꯐ꯭ꯔꯦꯟꯗꯤ ꯂꯩꯕ꯭ꯔꯣ
ꯑꯩꯁ ꯀꯩꯒꯨꯝꯕ ꯋꯥꯗ ꯍꯪꯅꯛꯒꯅꯣ ꯈꯣꯡ ꯐꯥꯝꯃꯒ ꯈꯪꯗꯦ
ꯎꯝ ꯈꯨꯝꯃꯣꯛ ꯈꯨꯝꯃꯣꯛꯇꯕ ꯌꯥꯔꯣꯏ ꯂꯩꯩ ꯂꯩꯇꯦ ꯍꯥꯏꯌꯛꯑꯣ
ꯀꯣꯟꯅ ꯀꯣꯟꯅ ꯈꯨꯝꯒꯦ ꯂꯩꯕꯒꯨꯝ ꯂꯩꯇꯕꯒꯨꯝ ꯑꯐꯪ ꯑꯐꯪꯕ ꯍꯦꯛꯇ ꯀꯣꯏꯕꯅꯦ ꯑꯩꯈꯣꯏꯗꯤ
ꯑꯐꯪ ꯑꯐꯪ ꯉꯥꯛꯇ ꯀꯣꯏꯕꯅꯦ
ꯑꯥ
ꯃꯥꯏ ꯃꯥꯏ ꯎ ꯎꯝ ꯍꯣꯔꯦꯟ ꯃꯦꯁꯦꯖꯇ ꯍꯥꯏꯅꯔꯤꯁꯤꯗ ꯑꯗꯨꯋꯥꯗꯩꯀꯣ
ꯎꯝ ꯀꯩꯅꯣ ꯍꯣꯔꯦꯟ ꯑꯃꯨꯛ ꯐꯥꯎꯅꯔꯁꯤꯀꯣ
ꯎ ꯐꯥꯎꯅꯖꯩ ꯀꯣꯏꯕ ꯈꯣꯠꯄꯅꯦ ꯑ ꯑꯗꯨ ꯆꯠꯇ꯭ꯔꯕꯣ
ꯆꯠꯇ꯭ꯔꯦꯅ ꯈꯣꯏꯐꯝꯁꯨ ꯂꯩꯗꯅ ꯁꯤꯗꯗꯤ
ꯐꯖ ꯐꯖ ꯃꯐꯝ ꯃ ꯆꯪ ꯌꯥꯗ꯭ꯔꯦꯅꯀꯣ
ꯎꯝ ꯌꯥꯗꯕ ꯉꯥꯛꯇ
ꯃꯣꯏꯖꯦ ꯊꯨꯞꯆꯤꯟꯈꯤꯕꯅꯗꯤ ꯐꯔꯝꯃꯦꯀꯣ
ꯐꯤꯞꯇꯤꯟꯁꯦ ꯍꯥꯏꯔꯁꯨ ꯌꯦꯟ ꯃꯊꯨꯣꯟꯗꯨꯅ ꯌꯦꯟ ꯃꯊꯨꯗꯨꯅ ꯑꯁ ꯌꯥꯝ ꯅꯨꯡꯁꯤꯕ ꯃꯥꯜꯂꯤꯗ
ꯌꯦ ꯌꯦꯟ ꯃꯊꯕ ꯅꯠꯇꯦꯅꯦ ꯃꯊꯛꯇꯒꯤ ꯂꯩꯗꯅ ꯀꯥꯏ ꯌꯣꯟꯕꯗꯣ
ꯍꯣꯏ
ꯃꯣꯏꯅꯅꯦ ꯃꯣꯏꯅ
ꯑꯗꯨꯣꯏꯔꯁꯨ ꯈꯤꯇꯪꯗꯤ ꯃꯥꯁꯨ ꯔꯦꯁꯄꯣꯟꯁ ꯄꯤꯕꯗꯤ ꯌꯥꯕꯅꯤ ꯌꯦꯡꯅꯤꯡꯗꯕꯅ
ꯍꯟꯗꯛꯇꯤ ꯃꯣꯏ ꯇꯨꯔꯦꯗ
ꯇꯨꯗꯤ ꯇꯨꯔꯦꯅ ꯍꯣꯏ ꯀꯩꯁꯨ ꯇꯧꯕ ꯉꯝꯗ꯭ꯔꯦꯕ ꯆꯔꯥ ꯍꯦꯜꯂꯧꯅꯤ ꯃꯤ ꯈꯔꯗꯤ
ꯍꯦ ꯂꯧꯅꯤ ꯍꯥꯏ ꯂꯧꯅꯤ ꯑꯗꯨꯗꯤ ꯀꯥꯏꯗꯤ ꯍꯧꯖꯤꯛꯐꯥꯎꯗ ꯐꯪꯗꯗꯅ ꯇꯧꯋꯤꯗꯨꯗꯤ ꯀꯪꯊꯛ ꯊꯛ ꯂꯩꯗꯨꯗꯤ
ꯎꯝ
ꯃꯣꯏꯁꯦ ꯃꯤꯁꯨ ꯆꯥꯔ ꯃꯥꯜꯂꯤꯅꯦ
ꯆꯥꯔꯝ ꯃꯥꯜꯂꯦ ꯍꯣꯏ ꯑꯗꯨꯝ ꯄꯥꯎ
ꯎꯝ ꯑꯥ
ꯍꯥꯟꯅ ꯊꯥꯏꯅꯒꯤ ꯋꯥꯔꯤꯗꯨꯁꯨ ꯂꯩꯌꯦ ꯃꯣꯏꯁꯦ ꯑꯗꯨꯝ ꯆꯥꯏ ꯍꯥꯏꯌꯦ ꯍꯥꯟꯅ ꯏꯄꯥ ꯏꯄꯨꯁꯤꯡꯅꯁꯨ ꯑꯗꯨꯝ ꯇꯝꯔꯝꯃꯦꯕ ꯃꯣꯏꯒꯤ ꯌꯦꯛꯅꯕꯒꯤ ꯁꯥ ꯆꯥꯕꯁꯦ ꯃꯣꯏꯁꯦ ꯃꯣꯏꯒꯤꯗꯤ ꯇ꯭ꯔꯣꯐꯤ ꯐꯪꯕꯒ ꯆꯞ ꯃꯥꯟꯅꯔꯦ ꯍꯥꯏꯅꯦ
ꯑꯣ
ꯑꯗꯨꯃꯥꯏꯅ ꯇꯧꯋꯦ ꯍꯥꯏꯔꯦ ꯃꯣꯏꯗꯤ ꯏꯄꯥ ꯏꯄꯨꯁꯤꯡꯅ ꯋꯥꯔꯤ ꯁꯥꯕꯗꯀꯣ
ꯑꯥ
ꯍꯥꯏꯅꯁꯨ ꯑꯗꯨꯝ ꯆꯥꯏ ꯍꯥꯏ
ꯎꯝ ꯀꯤ ꯀꯃꯣꯏꯁꯦ ꯑꯗꯨꯗꯤ
ꯇꯔꯅꯤ
ꯍꯥꯏꯗꯤ ꯃꯣꯏꯅ ꯊꯦꯡꯅꯕꯗ ꯎꯔꯁꯨ ꯑꯗꯨꯝ ꯊꯅꯤꯡꯉꯅꯤꯕꯣ
ꯎ ꯐꯔꯦ ꯑꯗꯣ ꯑꯗꯨ ꯑꯃꯨꯛ ꯁꯥꯟꯅꯔꯁꯤꯀꯣ ꯀꯣꯟꯅ ꯈꯔ ꯂꯩꯔꯒꯀꯣ
ꯁꯤ ꯀꯩꯅꯣ ꯇꯧꯗꯣꯏ ꯅꯠꯇ꯭ꯔꯣ ꯃꯇꯣꯝꯇ ꯀꯩꯅꯣ ꯇꯧꯕꯤꯗꯣꯏ ꯅꯠꯇ꯭ꯔꯣ
ꯃꯇꯣꯝꯗ ꯑꯗꯨꯝ ꯃꯨꯈꯤꯕꯁꯨ ꯌꯥꯎꯋꯤ ꯈꯪꯗꯦ
ꯀꯩꯅꯣ ꯉꯁꯤꯗꯤ ꯌꯥꯝ ꯁꯥꯡꯅ ꯆꯠꯂꯝꯃꯤꯀꯣ